ꯍꯜꯂꯣ
ꯇꯥꯕ꯭ꯔꯥ
ꯑꯣ ꯇꯥꯔꯦ ꯇꯥꯔꯦ ꯕꯥꯢ
ꯍꯧꯖꯤꯛꯀꯤꯗꯨ ꯀꯩ ꯍꯥꯏꯅꯣ ꯃꯥꯅ ꯍꯥꯏ ꯍꯥꯏꯗꯨꯕꯣ
ꯑꯣ ꯍꯣꯇꯨꯞ ꯄ ꯊꯕꯛꯀꯤꯅꯦ ꯍꯥꯏꯔꯛꯄ
ꯑꯇꯣꯞꯄ ꯑꯗꯤ ꯑꯇꯣꯞꯄ ꯑꯇꯣꯞ
ꯑꯩꯈꯣꯏꯗꯤ ꯇꯧꯗꯦ ꯑꯩꯈꯣꯏ ꯑꯗꯨꯒꯤ ꯅꯠꯇꯦ ꯑꯩꯈꯣꯏ ꯑ ꯑꯇꯣꯞꯄꯒꯤꯅꯦ ꯍꯥꯏꯔꯦ ꯚꯥꯏ ꯑꯗꯨ ꯋꯥꯔꯤꯗꯨꯗꯤ ꯀꯣꯟ ꯁꯥꯟꯅꯔꯁꯤꯗ
ꯀꯩꯅꯣ
ꯎꯝ ꯅꯦꯠꯋ꯭ꯔꯛ ꯁꯦ ꯅꯨꯉꯥꯢꯇꯦ ꯇꯥ ꯃꯥꯂꯤꯗ
ꯅꯦꯠꯋ꯭ꯔꯛ ꯇꯠ ꯉꯥꯏꯗ
ꯀꯩꯝ ꯇꯧꯗꯕ꯭ꯔꯣ ꯅꯦꯠꯋ꯭ꯔꯛꯇꯣ
ꯑꯥ
ꯑꯣ ꯌꯥꯔꯦ ꯌꯥꯔꯦ ꯑꯍꯥꯝꯕꯩꯗꯣ ꯈꯔ ꯀꯩꯅꯣ ꯇꯧꯔꯝꯕ
ꯁꯃꯨꯗ꯭ꯔꯗꯒ ꯀꯣꯏ ꯆꯠꯅꯤꯡꯉꯦ
ꯆꯠꯅꯤꯡꯉꯦ ꯑꯩꯁꯨ ꯑꯁ ꯈꯜꯂꯝꯃꯤꯅꯦ ꯑꯩꯁꯨ ꯍꯥꯏꯗꯤ ꯄꯩꯁꯥ ꯈꯔ ꯇꯣꯡꯁꯤꯜꯂꯒ ꯍꯧꯖꯤꯛꯁꯨ ꯋꯥꯈꯜꯁꯦ ꯌꯥꯝꯅ ꯆꯔꯥꯡꯅꯔ ꯂꯩꯌꯦꯕꯀꯣ ꯃꯥꯅ ꯈꯔ ꯀꯣꯏꯊꯣꯛꯄꯅ ꯐꯗꯣꯏꯖꯥꯜꯂꯥ ꯀꯥꯏꯅ ꯈꯜꯂꯝꯃꯤꯅꯦ ꯑꯩꯁꯨ ꯄꯩꯁꯥ ꯈꯔ ꯇꯣꯡꯁꯤꯜꯂꯒ ꯆꯠꯄꯅ ꯐꯥꯗꯧꯃꯥꯜ ꯑꯩꯁꯦ ꯋꯥꯈꯜ ꯂꯧꯁꯤꯡ ꯊꯣꯛꯇ꯭ꯔꯦꯅ ꯈꯜꯂꯝꯃꯤꯅꯦ ꯑꯩꯁꯨ ꯍꯧꯖꯤꯛꯗ ꯈꯜꯂꯝꯃꯤꯅꯦ ꯑꯩꯁꯦ
ꯑꯩꯁꯨ ꯆꯠꯅꯤꯡꯉꯦ ꯌꯥꯝ ꯑꯩꯈꯣꯏꯅ ꯉꯍꯥꯃꯨꯛ ꯑꯃ ꯆꯠꯈꯤꯕꯗꯣ ꯑꯣꯖꯥꯒ ꯃꯌꯥꯝ ꯇꯧꯔꯒ ꯁꯥꯇ꯭ꯔ ꯃꯃꯥꯡ ꯆꯍꯤꯗ
ꯑꯪ
ꯑꯗꯨ ꯆꯠꯈꯤꯕꯗꯨꯗꯤ ꯑꯃꯇ ꯄꯦꯜꯂꯛꯇꯦ ꯑꯩꯈꯣꯏꯁꯤꯅ ꯋꯥꯔ ꯋꯥꯅ ꯀꯔꯤꯝꯇꯁꯨ ꯄꯨꯕꯤꯔꯛꯇꯦ ꯑꯗꯨꯝ ꯀꯥ ꯃꯅꯨꯡꯗ ꯁꯨꯔꯨ ꯁꯨꯔꯨ ꯅꯩꯁ ꯁꯜꯂꯒ ꯑꯃ ꯑꯃ ꯈꯔ ꯆꯠ ꯈꯣꯡꯅ ꯈꯔ ꯆꯠ ꯑꯃꯨꯛ ꯀꯣꯏ ꯑꯃꯨꯛ ꯍꯜꯂꯛ ꯇꯧ ꯇꯧꯗꯅ ꯑꯗꯨꯝ ꯂꯣꯏ ꯁꯤꯟꯈꯔꯦ ꯑꯗꯨꯗꯨꯅ ꯑꯥ ꯀꯔꯤꯅꯣ ꯈꯪꯗꯦ ꯆꯥꯛ ꯏꯟꯁꯥꯡꯒꯤ ꯃꯍꯥꯎ ꯇꯪꯕꯒ ꯆꯞ ꯃꯥꯟꯅꯔꯦ ꯆꯠꯂꯤꯁꯦ ꯀꯩꯝꯇ ꯀꯥꯗꯦ ꯑꯣꯖꯥꯅ ꯃꯔꯣꯜ ꯑꯃ ꯑꯗꯩ ꯑꯩꯈꯣꯏꯅ ꯃꯔꯣꯜ ꯑꯃ ꯀꯔꯤꯝꯇꯁꯨꯨ ꯁꯦꯜꯂꯛꯇꯦ ꯌꯦꯡꯉꯣ ꯆꯠꯐꯝꯒꯤ ꯆꯠꯐꯝ ꯉꯥꯛ ꯇꯅꯦ ꯅꯨꯃꯤꯠ ꯅꯤꯅꯤ ꯑꯃ ꯀꯔꯤ ꯑꯃ ꯁꯥꯡꯇꯣꯛꯑꯒ ꯆꯠꯂꯝꯃꯗꯤ ꯀꯌꯥꯝ ꯀꯣꯝꯅꯤ ꯌꯦꯡꯉꯨꯅ ꯑꯩꯈꯣꯏꯁꯨ ꯍꯥꯏꯗꯤ ꯚꯔꯥ ꯇꯤꯡꯉꯒ ꯑꯩꯈꯣꯏꯗꯣ ꯆꯠꯂꯤꯅꯦꯕ ꯂꯨꯄꯥ ꯆꯥꯝꯃ ꯆꯅꯤꯅ ꯆꯠꯂꯛꯄ ꯅꯠꯇꯦꯕ
ꯑꯗꯨꯅꯦ ꯍꯥꯏꯗꯤ ꯑꯩꯈꯣꯏꯖꯨ ꯑꯁ ꯑꯩꯅ ꯑꯗꯨꯅꯦ ꯍꯥꯏꯗꯤ ꯑꯍꯥꯟꯕ ꯆꯠꯄꯒꯤꯗꯣ ꯈꯨꯋꯥꯗꯤ ꯂꯣꯏꯔꯦ ꯀꯩꯅꯨꯡꯒꯤ ꯂꯥꯛꯆꯔꯝ ꯀꯥꯏꯅ ꯈꯜꯂꯦ ꯍꯥꯏꯗꯤ ꯑꯍ ꯑꯗꯨꯝ ꯍꯦꯛ ꯌꯥꯎꯍꯧꯕꯗꯣ ꯇꯨꯝꯁꯤꯠꯁꯨ ꯐꯖꯅ ꯐꯥꯗꯕꯒꯤ ꯆꯠꯄꯗꯨꯁꯨ ꯅꯨꯡꯁꯥꯒ ꯁꯥꯕꯅꯦ ꯑꯏꯪ ꯑꯁꯥ ꯑꯣꯟꯅꯕꯒꯤ ꯋꯥꯏꯑꯦꯕ ꯕꯁꯇ ꯑꯃꯨꯛ ꯇꯣꯡꯉ ꯆꯠꯂꯦ ꯑꯗꯨꯗꯒꯤ ꯍꯦꯛ ꯅꯣꯡꯉꯥꯟꯕꯗꯒꯤ ꯂꯦꯞꯇꯕꯗꯨꯅ ꯂꯦꯞꯇꯕꯗꯨꯅ ꯅꯨꯡꯗꯥꯡ ꯇꯔꯥ ꯍꯜꯂꯛꯄ ꯑꯣꯏꯕꯅꯤꯅꯀꯣ ꯍꯣꯏ ꯑꯗꯨ ꯈꯔ ꯌꯥꯝ ꯂꯥꯞꯅ ꯂꯥꯛꯄꯅꯤꯅ ꯑꯗꯨꯃꯥꯏꯅꯒꯨꯝꯕ ꯈꯔ ꯀꯣꯏꯕꯄꯨꯊꯣꯛꯄꯤꯔꯗꯤ ꯑꯩꯈꯣꯏꯁꯨ ꯈꯇꯪ ꯐ꯭ꯔꯦꯁꯀ ꯑꯣꯏꯖꯒꯗꯕ ꯃꯇꯝꯁꯨ ꯐꯪꯈꯤꯗ꯭ꯔꯦ ꯑꯗꯥꯒꯤ ꯑꯃꯨꯛ ꯈꯪꯗꯦ ꯈꯔ ꯆꯦꯛꯁꯤꯜꯂꯤꯅꯦꯅ ꯇꯧꯔꯤꯁꯤꯅ ꯃꯔꯣꯜ ꯑꯃ ꯑꯩꯈꯣꯏꯁꯨ ꯑꯉꯥꯡ ꯃꯆꯥꯗꯤ ꯅꯠꯇꯦꯗꯅ ꯍꯥꯏꯗꯤ ꯑꯩꯈꯣꯏꯁꯨ ꯀꯣꯏꯆꯠ ꯆꯠꯄ ꯌꯥꯕ ꯃꯐꯝ ꯍꯥꯏꯕ ꯂꯩ ꯆꯠꯄ ꯌꯥꯗꯕ ꯃꯐꯝ ꯍꯥꯏꯕ ꯂꯩ ꯑꯗꯨꯒꯨꯝꯕꯗꯨꯗꯕꯨ ꯀꯃꯥꯏ ꯀꯣꯟꯅ ꯆꯠꯂꯨꯗꯣꯏꯅꯣ ꯐꯤꯔꯣꯜꯃꯛꯇ ꯂꯩꯔꯦ ꯍꯥꯏꯗꯤ ꯐꯖꯅ ꯂꯩꯔꯛꯄꯗꯣ ꯐꯪꯕꯁꯨ ꯑꯣꯏꯒꯤꯗ꯭ꯔꯦ ꯂꯥꯛꯏꯕ ꯄꯣꯠꯇꯣ
ꯎꯝ ꯑꯗꯨꯅꯦ ꯌꯥꯝ ꯄꯛꯇꯦ ꯍꯥꯏꯕ ꯑꯩꯗꯤ ꯀꯩꯝꯇ ꯆꯠꯂꯛꯇꯕꯤ ꯌꯡꯎꯅꯦ ꯃꯤ ꯃꯌꯥꯝ ꯄꯣꯠ ꯂꯩꯅꯕ ꯆꯠꯂꯤ ꯑꯃ ꯐꯪꯏ ꯃꯣꯏ ꯂꯩꯅꯕ ꯆꯠꯅꯤ ꯈꯣꯠꯅꯤ ꯀꯩꯝ ꯍꯥꯏꯔꯛꯇꯕꯅꯤꯅ ꯀꯔꯤꯝꯇ ꯆꯠꯇꯕꯤ ꯑꯩꯈꯣꯏꯒꯤ ꯑꯥ ꯀꯩ ꯀꯥꯟꯅꯩ ꯈꯪꯗꯦ ꯀꯥꯟꯅꯗꯦ ꯈꯪꯗꯦ ꯃꯐꯝ ꯈꯔ ꯄꯨꯕꯁꯤꯡꯗꯨꯗ ꯑꯗꯨ ꯈꯛꯇ ꯂꯥꯛꯏꯁꯦ ꯑꯇꯩꯗꯤ
ꯑꯗꯨꯅꯦ ꯌꯥꯝ ꯅꯨꯡꯉꯥꯏꯒꯤꯗꯦ ꯍꯥꯏꯗꯤ ꯆꯠꯇꯈꯤꯕ ꯄꯣꯠꯇꯣ ꯍꯥꯏꯗꯤ ꯅꯨꯡꯉꯥꯏꯐꯝꯥꯎ ꯈꯪꯈꯤꯗ꯭ꯔꯦ ꯑꯗꯨꯗꯨꯒꯤ ꯅꯨꯡꯉꯥꯏꯇꯦ
ꯈ꯭ꯋꯥꯏꯗꯒꯤ ꯐꯕꯗꯤ ꯃꯣꯏꯅ ꯍꯥꯏꯔꯝꯃꯗꯤ ꯑꯦ ꯅꯣꯏ ꯄꯩꯁꯥ ꯁꯨꯃꯥꯏ ꯇꯧꯗꯅ ꯈꯔ ꯍꯦꯟꯀꯠꯂꯛꯑꯣ ꯑꯩꯈꯣꯏꯗꯣ ꯁꯨꯃꯥꯏꯅ ꯇꯧꯗꯅ ꯑꯦ ꯂꯥꯊꯣꯛꯇꯅ ꯂꯥꯛꯄꯅꯤ ꯅꯤꯅꯤꯁꯤꯃ ꯍꯨꯝꯅꯤꯁꯤꯃ ꯑꯥ ꯁꯥꯡꯇꯣꯛꯑꯁꯤ ꯑꯗꯨꯒ ꯁꯤꯒꯤꯗꯤ ꯁꯤ ꯂꯣꯏꯁꯤꯟꯈ꯭ꯔꯖꯤ ꯅꯤꯅꯤ ꯁꯤꯡꯁꯤꯅ ꯑꯩꯈꯣꯏꯒꯤ ꯀꯣꯏꯅꯅꯕ ꯑꯣꯏꯊꯣꯛꯑꯁꯤ ꯃꯣꯏꯁꯨ ꯀꯣꯏꯒꯨꯝ ꯆꯠꯅꯔꯣ ꯁꯤꯡꯈꯩ ꯆꯠꯁꯤꯔꯥ ꯀꯩꯀꯩ ꯆꯠꯁꯤꯒꯦ ꯍꯥꯏꯕ ꯈꯣꯠꯄ ꯏꯁꯤꯡ ꯏꯁꯤꯡ ꯌꯥꯟꯊꯕꯤꯒꯨꯝꯕ ꯍꯥꯏꯔ ꯑꯃ ꯑꯃ ꯌꯦꯡꯐꯝꯒꯤ ꯌꯦꯡꯐꯝ ꯉꯥꯛꯇꯅꯦꯕ ꯑꯗꯨ ꯀꯔꯤꯝ ꯆꯠꯇꯕꯤ ꯍꯥꯏꯗꯤ ꯂꯥꯏ ꯅꯤꯡꯐꯝꯇꯗ ꯄꯥꯡꯆꯠꯇ ꯆꯠꯂ ꯀꯔꯤꯝꯇꯁꯨ ꯈꯪꯉꯛꯇꯕꯤ ꯂꯣꯏ ꯂꯣꯁꯤꯜꯂꯦ
ꯑꯗꯨꯅꯦ ꯍꯥꯏꯗꯤ ꯆꯠꯂꯝꯗꯥꯏ ꯃꯤꯀꯨꯞꯇꯃꯛꯇ ꯂꯥꯛꯅꯤꯡꯗꯦꯕ ꯍꯥꯏꯗꯤ ꯑꯗꯨꯝ ꯐꯖꯅ ꯀꯣꯏꯕ ꯐꯪꯉꯛꯇ꯭ꯔꯕꯅꯤꯅꯕꯨꯀꯣ ꯑꯗꯨꯗꯒꯤ ꯌꯨꯝꯒꯤ ꯃꯤꯁꯤꯅ ꯈꯜꯂꯝꯃꯤꯁꯦ ꯑꯩꯅ ꯄꯣꯠꯁꯦ ꯌꯥꯝ ꯂꯩꯔꯛꯀꯗꯕꯒꯤ ꯗꯥꯞꯇ ꯉꯥꯏꯔ ꯂꯩꯔꯝꯃꯦ ꯑꯆꯥꯄꯣꯠ ꯃꯌꯥꯝ ꯂꯩꯔꯛꯀ ꯁꯣꯝꯗꯗꯤ ꯃꯇꯝꯗꯣ ꯁꯣꯞꯄꯤꯡꯒꯤ ꯃꯇꯝꯗ ꯌꯥꯝ ꯄꯤꯕ ꯑꯣꯏꯗꯕꯅꯤꯅ ꯄꯣꯠ ꯆꯩꯩꯁꯨ ꯌꯥꯝ ꯂꯩꯔꯛꯄꯁꯨ ꯄꯣꯠꯁꯨ ꯑꯣꯏꯗ꯭ꯔꯦꯗꯅ ꯑꯗꯒꯤ ꯄꯣꯠꯇꯨꯁꯨ ꯑꯍꯣꯡꯕ ꯌꯦꯡꯉꯛꯀꯗꯕ ꯄꯣꯠꯇꯣ ꯌꯦꯡꯉꯛꯇ꯭ꯔꯦ ꯍꯥꯏꯗꯤ ꯅꯨꯡꯗꯥꯡꯒꯤ ꯃꯇꯝ ꯆꯠꯄ ꯑꯣꯏꯕꯅꯤꯅ ꯍꯥꯏꯗꯤ ꯃꯇꯝꯗꯨꯁꯨ ꯁꯨꯞꯅꯍꯟ ꯍꯧꯖꯤꯛꯇꯤ ꯄꯨꯡꯗꯣ ꯑꯃꯨꯛ ꯄꯈꯠꯇꯕꯤ ꯄꯨꯡ ꯑꯃꯗꯨꯗ ꯑꯩꯈꯣꯏꯒꯤ ꯑꯄꯥꯝ ꯄꯥꯝꯗ ꯃꯌꯥꯝ ꯈꯜꯂꯤꯅꯤꯅꯀꯣ
ꯎꯝ
ꯑꯗꯨꯅ ꯅꯤꯡꯕꯗꯣ ꯑꯝꯇ ꯊꯨꯡꯉꯛꯇ꯭ꯔꯦ ꯍꯥꯏ ꯇꯔꯦ ꯑꯗꯨꯗꯒꯤ ꯑꯆꯥꯄꯣꯠꯕꯥꯎꯇ ꯌꯦꯟꯅꯉꯥꯏ ꯌꯥꯎꯗꯅ ꯁ꯭ꯋꯥꯏ ꯕꯖꯥꯔꯗ ꯑꯣꯏꯅ ꯂꯩꯔꯕꯅꯦ ꯑꯩꯗꯤ ꯎꯄꯥꯏ ꯂꯩꯇꯗꯅ ꯑꯩꯈꯣꯏ ꯃꯥꯒꯁꯦ ꯃꯥꯒꯤ ꯊꯥꯟ ꯂꯩꯔꯛ ꯑꯗꯨꯅꯤ ꯅꯩ ꯉꯥꯏ ꯂꯩꯔꯝꯃꯦ ꯁꯥꯟ ꯗꯨꯖꯨ ꯑꯩꯅ ꯂꯩꯔꯛ ꯅꯠꯇ꯭ꯔ ꯃꯥꯅ ꯁꯥꯎꯎꯕꯁꯤꯗꯤ ꯑꯩꯅ ꯃꯥꯏ ꯆꯝꯄꯜ ꯂꯩꯌꯦ ꯁꯤ ꯆꯝꯄꯜ ꯁꯤꯗꯤ ꯅꯪ ꯇꯣꯡꯉ ꯆꯠ ꯑꯍꯣꯡꯕꯅꯦꯕ ꯗꯨꯁꯨ ꯂꯨꯄꯥ ꯆꯅꯤ ꯌꯥꯡꯈꯩ ꯄꯤꯕ ꯂꯥꯡꯊꯣꯛ
ꯑꯥ ꯑꯩꯕꯨꯗꯤ ꯀꯩꯝꯇ ꯂꯩꯔꯛ ꯇꯦ ꯂꯨꯄꯥ ꯆꯥꯝ ꯌꯥꯡꯈꯩ ꯄꯤꯕ ꯑꯥ ꯆꯝꯄꯜ ꯑꯅꯤ ꯂꯩꯔꯛꯑꯦ ꯑꯗꯨꯅꯦ ꯑꯁ ꯑꯩꯅ ꯀꯩꯝꯇ ꯂꯩꯔꯛꯇꯦ ꯍꯦ ꯀꯔꯤꯕꯨ ꯂꯩꯔꯛ ꯇꯣꯏꯅꯣ ꯑꯉꯥꯡꯒꯤ ꯒꯥꯔꯤ ꯈꯔꯥ ꯑꯃꯒ ꯂꯩꯔꯛꯑꯦ ꯑꯇꯩꯗꯤ ꯀꯩꯝꯇ ꯂꯩꯔꯛꯇꯦ ꯑꯗꯨꯝ ꯆꯠꯄꯗ ꯆꯠꯄꯗ ꯑꯩꯈꯣꯏꯗꯤ ꯏꯕꯦꯝꯃ ꯀꯥꯗꯨꯁꯨ ꯁꯥ ꯁꯥꯕꯅꯦ ꯈꯩꯌ ꯈꯨꯨꯁꯥꯠ ꯗꯨꯅꯦ ꯄꯨꯔꯥ ꯀꯩ ꯍꯥꯏꯅꯤ ꯄꯨꯔꯥ ꯀꯩ ꯍꯥꯏꯅꯤ ꯃꯩꯁꯥ ꯈꯥꯡꯉꯒ ꯂꯥꯛꯄꯒ ꯆꯞ ꯃꯥꯟꯅꯒ꯭ꯔꯦ ꯑꯩꯈꯣꯏ ꯆꯠꯂꯨꯕ ꯁꯥ ꯁꯟ ꯁꯥ ꯁꯟ ꯂꯩꯕꯝꯗꯨꯒꯤ ꯇꯨꯉꯥꯏꯔꯦ ꯑꯗꯨ ꯨꯒ꯭ꯌꯥꯥꯟꯃꯦꯟ ꯇꯥꯗꯦ ꯐꯝꯕꯗ ꯐꯝꯕꯗ ꯏꯃꯥꯟꯅꯕꯤ ꯑꯃꯒ ꯏꯕꯥꯅꯤ ꯋꯥꯊꯤ ꯉꯥꯡꯅꯔꯒ ꯐꯝꯕꯗ ꯐꯝꯕꯗ ꯑꯗꯨꯝ ꯂꯣꯏꯁꯟꯈ꯭ꯔꯕꯅꯤ
ꯅꯨꯡꯉꯥꯏꯈꯤꯗꯦ ꯍꯟꯗꯛꯀꯤ ꯍꯥꯏꯗꯤ ꯑꯩꯈꯣꯏꯒꯤ ꯃꯃꯥꯡꯗ ꯆꯠꯈꯤꯕꯗꯣ ꯍꯥꯏꯗꯤ ꯅꯨꯡꯉꯥꯏꯔꯒꯁꯨ ꯅꯨꯡꯉꯥꯏꯔꯝꯗꯥꯏꯗ ꯍꯜꯂꯛꯑꯕꯅꯤꯅ ꯑꯗꯨꯝ ꯈꯪꯗ꯭ꯔꯦ ꯍꯥꯏꯗꯤ ꯄꯣꯠꯆꯩ ꯃꯛꯇ ꯂꯩꯕꯁꯨ ꯈꯪꯗꯦ ꯑꯗꯨꯝ ꯀꯣꯏꯕ ꯐꯪꯉꯛꯇꯕꯗꯣ ꯑꯩꯈꯣꯏꯁꯨ ꯍꯥꯏꯖ ꯋꯥꯅꯤ ꯍꯌꯦꯡ ꯑꯩꯈꯣꯏꯅ ꯌꯨꯝ ꯄꯥꯜꯂꯛꯀꯥꯟꯗ ꯆꯠꯀꯦ ꯍꯥꯏꯁꯦ ꯄꯥꯛ ꯐꯪꯉꯔꯣꯏꯗꯕꯅꯦꯕ ꯁꯨꯒꯨꯝꯕ ꯆꯠꯂꯧꯗ꯭ꯔꯒꯗꯤ ꯌꯨꯝ ꯆꯠꯄ ꯍꯥꯏꯁꯤꯗꯤ ꯑꯩꯈꯣꯏꯒꯤ ꯔꯦꯁꯄꯣꯟꯁꯤꯕꯤꯂꯤꯇꯤ ꯍꯦꯟꯒꯠꯂꯛꯇꯣꯏꯅꯤ ꯑꯩꯈꯣꯏ ꯑ ꯑꯗꯨꯒꯨꯝꯕ ꯃꯌꯥꯝ ꯂꯩꯔꯛꯄꯅꯤꯅ ꯐꯅ ꯄꯩꯁꯥ ꯄꯥꯏ ꯇꯥꯔꯒꯁꯨ ꯄꯥꯏꯕꯨ ꯄꯥꯏꯔꯦ ꯄꯥꯏꯕꯨ ꯄꯥꯏꯗ꯭ꯔꯦ ꯑꯗꯨꯗꯤ ꯂꯦꯞ ꯕꯛꯀꯤ ꯇꯥꯔꯦꯀꯣ ꯑꯗꯨꯒ ꯆꯠꯄ ꯍꯥꯏꯁꯦ ꯐꯪꯉꯔꯣꯏꯗꯝꯅꯦ ꯃꯕꯥꯥꯡꯅ ꯑꯗꯨꯅ ꯆꯠꯂꯤꯉꯩꯗꯨꯗꯒ ꯍꯥꯏꯗꯤ ꯐꯖꯅ ꯆꯠꯍꯧꯕꯗꯨꯁꯨ ꯑꯣꯏꯍꯧꯗ꯭ꯔꯦꯗꯣ ꯑꯩꯗꯤ ꯑꯃꯨꯛꯀꯁꯨ ꯆꯠꯅꯤꯡꯉꯤꯌꯦ ꯍꯥꯏꯗꯤ ꯑꯩ ꯑꯩ ꯁꯨꯃꯥꯏꯅ ꯈꯟꯖꯕꯗꯀꯣ ꯑꯗꯨ ꯐꯪꯗꯣꯏꯕꯣ ꯔꯇ꯭ꯔꯗꯤ ꯈꯪꯗꯦ ꯇꯧꯔꯤꯁꯦ
ꯑꯩꯗꯤ ꯆꯠꯅꯤꯡꯉꯦ ꯄꯩꯁꯥꯕꯨ ꯍꯦꯛ ꯄꯥꯏꯔꯕ ꯍꯧꯖꯤꯛ ꯆꯠꯀꯦꯁꯨ ꯌꯥꯏ ꯑꯩꯅ ꯆꯠꯅꯤꯡꯕ ꯃꯐꯝ ꯃꯐꯝ ꯃꯌꯥꯝ ꯂꯩ ꯄꯩꯁꯥꯒꯤ ꯋꯥ ꯈꯛꯇꯅꯦ ꯆꯠꯅꯤꯡꯕ ꯃꯐꯝ ꯎꯅꯤꯡꯕ ꯃꯐꯝ ꯑꯩ ꯃꯣꯏꯒꯤ ꯑꯥ ꯃꯌꯥꯝ ꯐꯖꯕ ꯃꯌꯥꯝꯒꯤ ꯑꯆꯧꯕ ꯑꯣꯏꯔꯤꯕ ꯑꯩꯈꯣꯏꯒꯤ ꯂꯩꯕꯥꯛ ꯄꯨꯝꯕꯒꯤ ꯑꯆꯧꯕ ꯑꯣꯏꯔꯤꯕ ꯃꯐꯝꯁꯤꯗꯒ ꯊꯝꯕꯥꯜ ꯁꯥꯠꯄꯒꯤ ꯃꯑꯣꯡꯒꯗꯣ ꯎꯅꯤꯡꯗꯅ ꯃꯤ ꯃꯌꯥꯝꯅ ꯑꯗꯨꯗꯒ ꯃꯩꯇꯩꯒꯤ ꯗ꯭ꯔꯦꯁ ꯃꯩꯇꯩꯒꯤ ꯐꯤꯔꯣꯟꯒꯁꯦ ꯁꯦꯠꯂꯒ ꯆꯠꯄ ꯑꯗꯨꯒꯨꯝꯕ ꯌꯥꯝ ꯄꯥꯝꯃꯦ ꯑꯝꯇ ꯐꯪꯗ꯭ꯔꯦ
ꯄꯥꯝꯃꯦ ꯑꯗꯣ ꯎꯄꯥꯏ ꯂꯩꯇꯦ ꯍꯥꯏꯗꯤ ꯎꯝ ꯈꯪꯗꯦ ꯍꯥꯏꯗꯤ ꯐꯪꯁꯨ ꯐꯪꯈꯤꯗ꯭ꯔꯦ ꯑꯗꯨ ꯈꯪꯗꯦ ꯍꯧꯖꯤꯛꯀꯥꯟꯁꯦ ꯁꯥꯒ ꯁꯥꯕꯅꯦ ꯇꯧꯕꯝ ꯈꯪꯗꯦꯕꯣ ꯀꯃꯥꯏ ꯃꯇꯝ ꯂꯦꯟꯂꯤ ꯅꯪꯗꯤ
ꯑꯁ ꯑꯩꯈꯣꯏ ꯏꯃꯨꯡꯗꯤ ꯇꯤꯕꯦꯝꯃ ꯄꯨꯔꯥ ꯈꯨꯏꯪ ꯑꯃꯅꯦ ꯑꯗꯨꯅ ꯑꯁꯥꯕꯒꯤ ꯃꯩꯁꯥꯗꯤ ꯈꯪꯗ꯭ꯔꯦ ꯑꯗꯨꯝ ꯂꯥꯞ ꯃꯉꯥꯜꯁꯦ ꯊꯥꯜꯂꯒ ꯂꯩꯔꯕꯅꯤꯅꯅꯦ ꯑꯗꯨꯝ ꯃꯉꯥꯜꯁꯦ ꯊꯥꯜꯂ ꯂꯩꯔꯕꯅꯤꯅ ꯐꯩꯖꯨꯞ ꯁꯨꯞꯄꯒ ꯑꯗꯨꯝ ꯇꯨꯝꯃꯦ ꯅꯨꯡꯊꯤꯟꯁꯨ ꯑꯗꯨ ꯅꯨꯡꯗꯥꯡꯗꯗꯤ ꯈꯔ ꯑꯣꯝꯆꯥꯛꯅꯩ ꯐꯦꯟ ꯊꯥꯔ ꯇꯨꯝꯃꯦ ꯑꯌꯨꯛ ꯑꯌꯨꯛ ꯅꯨꯡꯗꯤꯟꯗꯤ ꯊꯥꯗꯦꯗ ꯑꯗꯨꯝ ꯐꯩꯖꯨꯞ ꯁꯨꯞꯄꯒ ꯑꯗꯨꯝ ꯎꯏꯔꯤ ꯎꯏꯔꯤ ꯇꯧꯔ ꯑꯗꯨꯝ ꯂꯩꯌꯦ ꯀꯩꯝꯇꯕꯨ ꯇꯧꯗꯦ ꯃꯇꯝ ꯂꯦꯟꯕꯝ ꯈꯪꯗꯗꯅ ꯀꯣꯛ ꯆꯥꯛꯈꯠꯂꯛꯄ ꯅꯨꯃꯤ ꯀꯩ ꯌꯥꯎꯋꯦ ꯇꯧꯐꯝ ꯈꯪꯉꯛꯇꯗꯅ ꯑꯩꯅꯅꯦ ꯑꯩꯈꯣꯏꯒꯤ ꯀꯩꯔꯥꯛ ꯀꯥꯕꯝꯁꯤꯗꯅꯦ ꯃꯁꯤꯡꯁꯦ ꯊꯤꯔ ꯊꯤꯔꯒꯅꯦ ꯀꯌꯥꯔꯛꯁꯨ ꯍꯟꯖꯤꯟꯅꯒ ꯊꯤꯖꯤꯟꯕꯒ ꯌꯥꯎꯋꯦ ꯀꯥꯎꯟꯁꯦ ꯊꯤꯔ ꯊꯤꯔꯒ ꯇꯔꯥ ꯈꯔ ꯆꯠ ꯀꯨꯟ ꯈꯔ ꯆꯠ ꯑꯗꯨꯃꯥꯏ ꯇꯧꯔꯒ ꯇꯧꯋꯦ ꯑꯗꯨ ꯀꯣꯏꯊꯣꯛꯄ ꯆꯠꯀꯗꯕꯖꯨꯅꯦ ꯏꯃꯥꯟꯅꯕꯤ ꯀꯩꯀꯥꯗꯨꯁꯨ ꯑꯝꯇ ꯂꯩꯇꯕꯅꯤꯅꯅꯦ ꯑꯗꯨꯅꯅꯦ ꯀꯣꯏꯊꯣꯛꯄꯖꯨ ꯆꯠꯐꯝ ꯐꯔꯛ ꯇꯥ ꯋꯥꯛꯀꯤꯡ ꯑꯣꯏꯅ ꯏꯃꯥꯟꯅꯕꯤ ꯑꯃꯅ ꯉꯁꯤ ꯑꯆꯥꯄꯣꯠ ꯆꯥꯔꯨꯖꯦ ꯑꯁ ꯑꯩꯅ ꯑꯩ ꯇꯜ ꯂꯦ ꯍ ꯆꯠꯄ ꯉꯁꯤꯗꯤ ꯀꯣꯟꯅ ꯆꯥꯔꯖꯦ ꯅꯣꯏ ꯆꯥꯔꯨꯔꯣ ꯍꯥꯏꯔꯦ ꯑꯩ ꯁꯣꯝꯗ ꯆꯥꯛ ꯏꯁꯤꯡꯖꯨ ꯊꯣꯡꯗ꯭ꯔꯤ ꯆꯆꯥ ꯇꯣꯛ ꯄꯗꯖꯨ ꯉꯥꯏꯔꯤꯕ ꯃꯥꯅ ꯍꯥꯏꯔꯛꯏꯗꯣ ꯍꯧꯖꯤꯛꯇ ꯍꯥꯟꯅ ꯍꯥꯏꯔꯗꯤ ꯐꯕ ꯍꯥꯟꯅ ꯍꯥꯏꯔꯗꯤ ꯉꯟ ꯇꯥꯅ ꯆꯥꯛ ꯏꯁꯤꯡ ꯊꯣꯡꯉꯒ ꯆꯥꯔ ꯉ ꯉꯥꯏ ꯂꯩꯒꯗꯕꯗꯣ ꯑꯗꯗ ꯃꯥꯅ ꯍꯧꯖꯤꯛꯇ ꯍꯥꯏꯖꯤꯜꯂꯛꯑꯕꯅꯤꯅ ꯑꯗꯨꯝ ꯆꯥꯗꯕꯤ ꯂꯩꯔꯦ ꯅꯣꯏ ꯆꯠꯂꯨꯔꯣꯅ ꯍꯥꯏꯔꯒ ꯑꯗꯨꯃꯥꯏꯅ ꯇꯧꯔꯦ
ꯑꯗꯨꯅꯦ ꯇꯧꯕꯝ ꯂꯥꯛꯐꯝ ꯑꯝ ꯈꯪ ꯈꯪꯗꯦ ꯑꯩꯖꯨꯅꯦ ꯔꯨꯝꯗ ꯂꯩꯔꯒ ꯈ ꯐꯩꯕ ꯃꯄꯥꯟ ꯊꯣꯛꯂꯛꯑꯗꯤ ꯑꯁ ꯁꯥꯕꯗꯅꯦ ꯉꯔꯥꯡ ꯊꯕꯛ ꯆꯠꯂꯨꯏ ꯑꯗꯨꯁꯨ ꯁꯤꯒꯦ ꯇꯧꯌꯦ ꯍꯦꯛꯇ ꯍꯨꯃꯥꯡ ꯄꯨꯛꯂꯨꯞ ꯍꯥꯏꯗꯤ ꯅꯣꯡ ꯃꯪꯉꯦ ꯈꯔ ꯍꯔꯥꯎꯖꯔꯝꯃꯦ ꯅꯨꯡꯁꯥ ꯇꯞ ꯇꯥꯢ ꯁꯥꯗꯣꯔꯛ ꯄꯅꯤꯅꯦ ꯑꯗꯨꯅ ꯑꯁ ꯍꯜꯂꯛꯑꯀꯥꯟꯗ ꯏꯔꯨꯖ ꯏꯔꯨꯖꯔꯤꯕ ꯄꯣꯠꯇꯨꯕꯣꯛꯇ ꯑꯗꯨꯝ ꯍꯥꯏꯗꯤ ꯂꯣꯏꯔꯕꯣꯛꯇ ꯍꯨꯃꯥꯡ ꯁꯧꯕꯗꯣ ꯑꯗꯨ ꯑꯣꯏꯌꯦꯕ ꯑꯗꯨ ꯑꯁ
ꯁ ꯅꯣꯏꯗꯤ ꯈꯔꯕꯨ ꯏꯪꯉꯝꯅꯤꯗ ꯅꯨꯡ ꯗꯥꯡꯗꯗꯤ ꯁꯥꯔꯝꯅꯤ
ꯎꯝ ꯍꯣꯏ ꯃꯅꯨꯡꯗ ꯂꯩꯔꯒ ꯐꯩꯌꯦꯕꯀꯣ ꯃꯄꯥꯟꯕꯨ ꯊꯣꯛꯎꯔꯕ ꯌꯥ ꯑ ꯑꯗꯣ ꯅꯨꯡꯗꯥꯡꯗꯤ ꯈꯔ ꯑꯗꯨꯝ ꯑꯣꯝꯆꯥꯛ ꯆꯥꯛꯄꯩ ꯇꯥꯏꯞꯇ ꯇꯧꯕꯗꯣ ꯑꯗꯨ ꯇꯧꯋꯦꯕ
ꯑꯗꯨꯗꯤ ꯑꯩꯈꯣꯏꯖꯨ ꯇꯧꯋꯤꯗ ꯍꯥꯏꯗꯤ ꯅꯨꯡꯁꯥ ꯐꯪꯗꯕ ꯑꯩꯈꯣꯏꯖꯨ ꯅꯨꯡꯗꯥꯡꯗꯗꯤ ꯑꯣꯝꯆꯥꯛ ꯆꯥꯛꯑꯒꯅꯦ ꯑꯩꯗꯤ ꯑꯩꯗꯤ ꯈꯣꯡ ꯍꯥꯝꯕꯒꯤ ꯕꯦꯔꯥꯖꯨ ꯈꯔ ꯂꯩꯕꯒꯤ ꯈꯣꯡ ꯍꯥꯝꯕꯒ ꯌꯥꯗꯕꯒꯤ ꯉꯔꯥꯡ ꯉꯍꯥꯟꯖꯦ ꯈꯣꯡ ꯍꯥꯝꯕꯖꯨ ꯌꯥꯗꯕ ꯑꯗꯒꯤ ꯌꯥꯡꯂꯦꯟ ꯁꯥꯒꯠꯇꯅ ꯑꯩꯗꯤ ꯍꯦꯛꯇ ꯇꯨꯝꯕ ꯌꯥꯗꯕꯖꯤ ꯌꯥꯗꯕꯖꯤ ꯐꯦꯟꯖꯦ ꯀꯟꯅ ꯊꯥ ꯑꯗꯨꯕꯨ ꯈꯣꯡꯗꯣꯟꯖꯤꯅꯅꯦ ꯏꯒ ꯋꯥꯠꯂꯖꯥꯔ ꯈꯪꯗꯦ ꯈꯣꯡꯗꯣꯟꯖꯤꯅ ꯏꯪꯇ꯭ꯔꯤꯛ ꯏꯪꯉꯒꯅꯦ ꯍꯦꯛꯇ ꯇꯨꯝꯕ ꯌꯥꯗꯕꯖꯤ ꯌꯥꯗꯕꯖꯤ ꯄꯨꯔꯥ ꯀꯩꯅꯣꯝꯃ ꯑꯃꯅꯤꯅꯤꯀꯣ ꯅꯨꯡꯗꯥꯡꯖꯤꯗꯅ ꯑꯌꯨꯛ ꯅꯨꯡꯊꯤꯟꯖꯤꯗꯅ ꯐꯩꯖꯨꯞ ꯁꯨꯞꯄꯒ ꯇꯨꯝꯃꯤꯕꯅꯤ ꯇꯧꯔꯤ
ꯑꯗꯨꯅꯦ ꯑꯗꯨꯃꯥꯏꯅ ꯇꯧꯅꯦ ꯁꯥꯕ ꯈꯥꯡ ꯂꯥꯛ ꯉꯝꯗꯕ ꯑꯁꯥꯕ ꯈꯥꯡꯕꯖꯦ ꯌꯥꯝ ꯋꯥꯏꯑꯦꯕ ꯑꯩꯖꯨ ꯑꯗꯨꯅꯦ ꯌꯥꯝ ꯋꯥꯅ ꯑꯁꯥꯥꯕꯖꯦ ꯈꯥꯡꯉ ꯐꯩꯖꯨꯞ ꯑꯃꯨꯛ ꯁꯨꯞꯄꯤ ꯐꯩꯖꯨꯞ ꯑꯃꯨꯛ ꯗꯍꯦ ꯑꯃꯥꯢꯅ ꯌꯥꯝ ꯋꯥꯅ ꯇꯨꯝꯃꯤꯅꯤ ꯑꯩꯖꯨ ꯍꯥꯏꯗꯤ ꯇꯨꯝꯃꯝ ꯆꯥꯕꯝ ꯈꯪꯗꯕꯗꯒ ꯐꯝꯗꯒ ꯖꯤꯗ ꯄꯪꯊꯣꯛꯇ
ꯎꯝ ꯑꯦ ꯑꯗꯨꯒ ꯅꯍꯥꯟ ꯅꯣꯡꯃꯃ ꯑꯩꯈꯣꯏꯒꯤ ꯑꯣꯖꯥ ꯑꯩꯈꯣꯏꯒꯤ ꯑꯣꯖꯥ ꯑꯣꯖꯥ ꯈꯔꯅ ꯂꯥꯏꯔꯤꯛ ꯇꯥꯛꯏꯗꯅ ꯑꯩꯈꯣꯏꯖꯦ
ꯑꯥ
ꯎꯝ ꯄꯩꯈ꯭ꯌꯥ ꯑꯃ ꯊꯥꯕꯒꯤ ꯑꯗꯨꯗ ꯑꯣꯖꯥ ꯑꯃ ꯆꯪꯉꯛꯑꯒ ꯀꯞꯄꯦꯅ ꯍꯥꯏ ꯈꯣꯠꯂꯦ ꯑꯗꯨꯗ ꯁꯥꯇ꯭ꯔ ꯑꯃꯖꯨ ꯀꯞꯁꯜꯂꯦ ꯍꯥꯏꯒꯨꯝ ꯍꯥꯏꯅꯦ
ꯍꯣꯏ ꯑꯗꯨꯃꯥꯏꯅ ꯍꯥꯏꯕꯅꯦ ꯋꯥꯔꯤꯗꯤ ꯆꯞ ꯆꯥꯕꯕꯨꯗꯤ ꯈꯪꯗ꯭ꯔꯦ ꯑꯩꯖꯨ
ꯑ ꯑꯩꯖꯨ ꯈꯪꯗꯦ ꯑꯗꯨꯝ ꯇꯥꯕ ꯑꯗꯨꯗ ꯑꯩꯅ ꯑꯣꯖꯥꯖꯨ ꯂꯥꯛꯑ ꯀꯞ ꯈꯣꯠꯂꯦ ꯅꯨꯡꯉꯥꯏꯇꯦ ꯈꯣꯠꯇꯦ ꯑꯈꯣꯏ ꯅꯨꯡꯉꯥꯏꯇꯦ ꯈꯣꯠꯇꯦ ꯑꯗꯨꯗ ꯅ ꯑꯁ ꯑꯩꯈꯣꯏꯅ ꯍꯦꯟꯅ ꯅꯨꯡꯉꯥꯏꯇ꯭ꯔꯤꯅꯦ ꯍꯥꯏꯕ ꯑꯗꯨꯗꯒꯤ
ꯎꯝ
ꯃꯣꯏꯅꯖꯨ ꯅꯨꯡꯉꯥꯏꯔꯝꯃꯣꯏ ꯑꯈꯣꯏꯅꯁꯨ ꯅꯨꯡꯉꯥꯏꯇꯦ ꯆꯞ ꯃꯥꯟꯅꯩ ꯑꯗꯣ ꯉꯁꯤ ꯃꯤꯒ ꯑꯃꯠꯇ ꯆꯠꯇ꯭ꯔꯗꯤ ꯃꯣꯏ ꯄꯨꯔꯥ ꯃꯣꯏꯅ ꯇꯥꯏꯅꯕꯝꯁꯦ ꯑꯩꯈꯣꯏ ꯁꯣꯂꯣꯝꯗ ꯄꯔꯤꯈ꯭ꯌꯥꯗꯨꯗ ꯇꯥꯏꯅꯕꯤꯔꯛꯇꯅꯕꯀꯣ
ꯎꯝ
ꯑꯗꯨ ꯆꯠꯄꯁꯨ ꯌꯥꯎꯔꯝꯅꯤ ꯆꯠꯇꯕꯁꯨ ꯌꯥꯎꯔꯝꯒꯗ꯭ꯔꯥ ꯈꯪꯗꯦꯗ ꯑꯗꯨ ꯒ꯭ꯌꯥꯟ ꯇꯥ
ꯍꯣꯏ ꯏꯇꯥ ꯗꯥ ꯑꯗꯨꯗꯤ ꯊꯝꯃꯒꯦꯀꯣ ꯑꯈꯣꯏꯃꯥ ꯀꯣꯜ ꯇꯧꯁꯜꯂꯛꯑꯦ ꯑꯩꯗꯣ ꯉꯥꯍꯛ ꯂꯩꯔꯑ ꯃꯨꯛ ꯇꯧꯔꯛꯑꯒꯦ
ꯑꯧ ꯊꯝꯃꯦ ꯊꯝ